ꯍꯜꯂꯣ
ꯍꯜꯂꯣ
ꯍꯜꯂꯣ ꯁꯥꯕ꯭ꯔꯥ ꯅꯪꯅ ꯈꯣꯟꯗ ꯌꯥꯝ ꯇꯞꯅ ꯇꯥꯏꯌꯦ
ꯌꯥꯔꯕꯣ ꯇꯥꯔꯕꯣ
ꯇꯥꯔꯦ ꯇꯥꯔꯦ ꯀꯩꯅ ꯀꯩ ꯇꯧꯔ ꯇꯔ ꯇꯥꯔꯦ ꯀ ꯇꯧꯔꯝꯃꯤꯗꯣ
ꯑꯩꯔꯣ ꯍꯧꯖꯤꯛ ꯀꯣꯟ ꯐꯦꯡꯒꯦꯅ ꯇꯧꯔꯤꯌꯦ ꯆꯥꯛ ꯆꯥꯊꯣꯛꯑꯝꯕꯒꯤ
ꯑꯩꯁꯤꯕ ꯀꯩꯅꯣꯁꯤꯗꯒꯤꯀꯣꯗꯣ ꯑꯩꯁꯦ ꯉꯥꯟꯊꯣꯏꯉꯀꯤ ꯃꯀꯣꯛꯇꯣ ꯂꯩꯇꯦꯕ ꯑꯗꯨꯗꯒꯤ ꯑꯁꯇꯦ ꯑꯗꯨꯒꯤ ꯇꯧꯔꯒ ꯑꯩꯁꯨ ꯀꯩꯅꯣ ꯔꯤꯕꯣꯗꯣ ꯆꯥꯛꯇꯥꯥꯗꯕꯤ ꯂꯩꯔꯝꯃꯤ ꯕꯩꯕꯤꯦꯝꯃ
ꯅꯪ ꯉꯥꯏꯔꯝꯃꯤꯔꯕ
ꯍꯣꯏ ꯉꯥꯏꯗꯤꯅꯦ
ꯀꯩ ꯍꯟꯖꯥꯡ ꯊꯣꯡꯒꯦ ꯑꯩꯈꯣꯏ ꯍꯣꯁꯇꯦꯜꯒꯤ
ꯍꯋꯥꯏ ꯑꯗꯨ ꯊꯃꯟꯅꯤꯕꯦꯝꯃ
ꯑꯩꯈꯣꯏꯒꯤꯗꯤ ꯌꯨꯝꯒꯤ ꯑꯣꯏꯅꯗꯤ ꯑꯩꯅ ꯀꯩ ꯌꯦꯟꯖꯥꯡ ꯊꯣꯡꯉꯤ ꯍꯥꯏꯗ꯭ꯔꯤꯉꯩꯗ ꯅꯪꯅ ꯀꯩ ꯍꯟꯖꯥꯡ ꯊꯣꯡꯒꯦ ꯍꯪꯉꯛꯄ ꯀꯩ ꯀꯥꯏꯒꯦ
ꯍꯪꯉꯛꯇꯣꯏꯅꯦ ꯕꯉꯥꯏꯈꯣꯕ ꯑꯗꯣ ꯅꯪꯒꯤ ꯃꯀꯣꯟꯁꯦ ꯅ ꯃꯅꯣ ꯍꯥꯀꯤꯔꯒ
ꯍꯥꯞꯇꯤꯌꯦ ꯅꯪꯒꯤ ꯅꯈꯣꯟꯁꯤꯁꯨ ꯇꯞꯂꯤ ꯇꯞꯂꯤ ꯇꯥꯏꯌꯦ ꯑꯗꯣ ꯑꯩꯅ ꯍꯥꯏꯕꯗꯤ ꯑꯁꯤꯁꯦ ꯑꯃ ꯃꯣꯏꯒꯤ ꯀꯩꯅꯣ ꯑꯁꯤꯒꯤ ꯃꯈꯣꯟ ꯍꯧꯍꯟꯕꯤꯗꯨꯒꯤꯞ ꯀꯩꯅꯣꯗꯨꯣ ꯌꯥꯎꯗꯤꯌꯦ
ꯍꯥꯏꯗꯤ ꯃꯈꯣꯟ ꯍꯣꯟꯒꯤꯁꯦ ꯃꯁꯥꯒꯤ ꯑꯗꯨꯝ ꯍꯧꯕꯅꯦꯕꯀꯣ ꯑꯗꯣ ꯏꯗꯥꯅꯤꯅꯁꯨ ꯈꯜꯗꯁꯦ ꯅꯠꯇꯦ ꯑꯗꯨꯝ ꯇꯥꯕꯨꯗꯤ ꯇꯥꯏꯌꯦꯕꯀꯣ ꯌꯥꯕꯨꯗꯤ ꯌꯥꯗꯧ ꯃꯥꯜꯂꯦ ꯑꯗꯨꯝ ꯑꯗꯣ ꯏꯕꯥꯅꯤꯅ ꯁꯣꯏꯔꯤꯁꯦ ꯑꯃ ꯍꯧꯖꯤꯛ ꯏꯕꯥꯅꯤꯅ ꯀꯣꯜ ꯑꯃꯃꯨꯛ ꯇꯧꯁꯟꯅꯔꯨꯕꯗꯣ
ꯍꯣꯏ
ꯍꯧꯗꯒꯤ ꯄꯤꯀꯜꯗ ꯃꯣꯏꯁ ꯍꯦꯛꯦ ꯅ ꯃ ꯃꯥ ꯀꯩꯅꯣ ꯇꯝꯒꯗꯨ ꯃꯥꯅꯦꯗ
ꯎꯝ
ꯣ ꯐꯣꯡꯕꯗ
ꯀꯩ ꯍꯥꯏ
ꯍꯥ ꯍꯥꯡ ꯊꯣꯡꯉꯒꯦ ꯀꯩ ꯍꯦꯟꯇꯥꯡ ꯊꯣꯡꯉꯒꯦꯕ ꯅꯣꯏꯒꯤ
ꯑꯩꯈꯣꯏꯒꯤꯗꯤ ꯌꯦꯟꯁꯥꯡ ꯏꯔꯣꯜꯂ ꯏꯔꯣꯟꯕꯁꯤꯗ ꯉꯥꯔꯧ ꯌꯥꯎꯗ ꯌꯥꯗꯦꯅ ꯉꯥꯔꯧ ꯑꯍꯨꯝ ꯍꯥꯞꯆꯤꯜꯂꯦ
ꯀꯩꯅꯣ ꯉꯥ ꯉꯥ ꯇꯥꯔꯤꯔꯣ ꯅꯠꯇ꯭ꯔꯒ ꯇꯥꯡꯍꯧꯔꯣ
ꯉꯥꯔꯧꯁꯦ ꯀꯩ ꯑꯣꯏꯔꯝꯗꯧ ꯃꯥꯜꯂꯤ
ꯀꯥꯡꯍꯧ ꯕꯣꯔꯥ ꯅꯪ ꯉꯔꯥꯡꯗꯁꯨ ꯕꯣꯔꯥ ꯍꯈꯤꯗꯥꯏꯅꯦ
ꯍꯣꯁꯇꯦꯜꯒꯤꯔ
ꯅꯪꯒꯤ ꯅꯪꯒꯤ
ꯉꯔꯥꯡꯁꯨ
ꯉꯔꯥꯡ ꯅꯨꯡꯗꯥꯡ ꯑꯃꯨꯪ ꯕꯣꯔꯥ ꯍꯧꯒꯦꯗꯨꯗꯤ
ꯉꯔꯥꯡꯅꯅꯦ ꯀꯩꯅꯣ ꯅꯨꯡꯁꯤꯗꯥꯛꯀꯤ ꯕꯣꯔꯥꯅꯦ ꯉꯁꯤ ꯁꯤꯅꯅꯦ ꯌꯨꯝꯗ ꯃꯥꯏꯔꯦꯟ ꯃꯆꯥ ꯑꯃꯈꯛ ꯄꯥꯜꯂꯦ ꯊꯣꯡꯉ ꯆꯥ ꯌꯥꯗꯕꯅꯤꯅꯅꯦ ꯕꯣꯔꯥ ꯑꯣꯏꯅ ꯇꯧꯁꯜꯂꯦ
ꯎꯝ ꯀꯩꯅꯣ ꯅꯦꯠꯋꯣꯏ ꯈꯔꯒ ꯔꯤꯡꯒ ꯍꯥꯏꯗꯣꯛꯄ ꯉꯥꯏꯕꯁꯦ ꯀ ꯀꯌꯥꯝ ꯋꯥꯅ ꯂꯩꯕꯤꯔꯤꯒꯦ ꯍꯧꯖꯤꯛꯗ
ꯑꯩꯒꯤ ꯑꯣꯏꯅꯗꯤ ꯅꯍꯥꯟ ꯍꯥꯏꯗꯣꯛꯈ꯭ꯔꯦꯗ ꯑꯗꯨꯝ ꯅꯨꯃꯤꯠꯇꯨꯗ ꯑꯗꯨꯅ ꯀꯩꯗꯧꯔꯨꯅꯤ꯫ ꯃꯈꯥ ꯇꯥꯅ ꯂꯥꯏꯔꯤꯛ ꯇꯝꯊꯕ ꯇꯥꯕ
ꯄꯝꯊꯔꯣꯕꯦꯝꯃ ꯑꯗꯨꯒꯗ ꯀꯩꯅꯩꯅꯣ ꯅꯪꯗꯤ꯫ ꯑꯗꯣ ꯃꯈꯥ ꯇꯥꯅ ꯄꯟꯊꯔꯒ ꯀꯩ ꯊꯕꯛꯇꯒ ꯆꯪꯅꯤꯡꯉꯤꯅꯣꯕ꯫
ꯀꯩꯗꯔꯅꯤ ꯑꯣꯖꯥ ꯑꯣꯏꯕ ꯇꯥꯕꯅꯤ ꯑꯣꯖꯥꯒꯤ
ꯑꯗꯨ ꯂꯩꯔꯛꯁꯦ ꯅꯪꯗꯤ ꯇꯥꯛꯄꯊꯕꯅꯤꯅ ꯑꯗꯨꯝ ꯇꯧꯁꯜꯂꯣ ꯀꯔꯤꯅꯣꯑꯥꯗꯣ꯫
ꯍꯟꯗꯛꯀꯤ ꯆꯍꯤꯁꯤꯗ ꯄ꯭ꯔꯦꯄꯔꯦꯁꯟ ꯈꯔ ꯇꯧꯔꯒ ꯑꯣꯖꯥꯒꯤ ꯊꯥꯖꯤꯜꯂꯛꯑꯒꯦ ꯑꯗꯨꯒ ꯃꯣꯏꯒꯤ ꯑꯇꯩ ꯑꯇꯩ ꯀꯩꯅꯣ ꯇꯝꯕ ꯂꯣꯏꯕꯒꯤ ꯀꯣꯂꯦꯖ ꯇꯝꯕ ꯂꯣꯏꯕꯒꯤꯗꯣ ꯑꯗꯨꯃꯒ ꯊꯥꯖꯤꯜꯂꯒꯦ ꯈꯜꯂꯤꯕ ꯀꯃꯥꯏꯅ ꯇꯧꯅꯤ ꯍꯥꯏ ꯀꯥꯟꯗ ꯄꯩꯁꯥꯁꯤꯗꯤ
ꯖꯅꯤꯠ ꯈꯔ ꯂꯥꯎꯅꯉ ꯃꯅꯦ꯫
ꯇꯥꯗ꯭ꯔꯕ꯭ꯔꯣ
ꯇꯥꯔꯦ ꯑ ꯆꯞ ꯆꯥꯔꯦ ꯍꯧꯖꯤꯛꯀꯤꯗꯣ ꯍꯧꯖꯤꯛꯀꯤꯗꯣ ꯌꯥꯝ ꯆꯥꯎꯅ ꯇꯥꯔꯦ꯫
ꯑꯣ ꯑꯩꯅ ꯍꯥꯏꯕꯗꯤꯅꯦ ꯄꯩꯁꯥꯁꯦ ꯆꯞ ꯆꯥꯅ ꯄꯨꯛꯁꯦ ꯆꯞ ꯆꯥꯕꯌꯦꯡ ꯄꯩꯁꯥꯁꯦ ꯍꯧꯖꯤꯛ ꯍꯧꯖꯤꯛꯀꯤ ꯑꯣꯏꯅꯅꯦ ꯂꯩꯇꯕꯁꯤꯗ ꯑꯩ ꯇꯧꯅꯤꯡꯕ ꯌꯥꯝ ꯂꯩ꯫ ꯑꯩꯗꯤ ꯍꯧꯖꯤꯛꯁꯦ ꯍꯟꯗꯛ ꯅꯤꯠ ꯈꯟꯗꯧꯅꯤ ꯃꯊꯨꯟꯗꯕꯨ ꯅꯞ ꯑꯅꯤ ꯍꯥꯏꯔꯗꯤꯅꯦ ꯍꯔꯥꯎ ꯍꯔꯥꯎꯅ ꯑꯩꯁꯦ ꯇꯝꯃꯒ ꯅꯥꯀꯟꯗ ꯖꯒꯣꯏ ꯀꯣꯂꯦꯖ ꯇꯝꯁꯟꯕ ꯅꯠꯇ꯭ꯔꯒꯅ ꯑꯥ ꯀꯩꯅꯣ ꯁꯤꯋꯤꯡ ꯍꯥꯏꯕꯗꯤ ꯑ ꯑ-ꯑ-ꯑꯩꯈꯣꯏꯒꯤ ꯐꯤ ꯂꯣꯟꯕ ꯈꯣꯠꯄꯗꯣ ꯇꯝꯖꯟꯕ ꯈꯣꯠꯄ ꯍꯥꯏꯅ ꯈꯜꯂꯝꯃꯤꯅꯦ ꯑꯗꯨꯁꯨ ꯑꯣꯏꯊꯣꯛꯇ꯭ꯔꯦꯗꯅ ꯋꯥꯈꯜ ꯄꯨ ꯍꯧꯖꯤꯛꯇꯤ ꯋꯥꯈꯜꯁꯤꯁꯨ ꯍꯣꯠꯅꯅꯤꯡꯕ ꯐꯥꯎꯗ꯭ꯔꯦ ꯄꯨꯡ ꯄꯨꯡꯆꯥꯏ ꯆꯥꯏꯔꯦ ꯍꯥꯏꯕ꯫
ꯎꯝ ꯑꯗꯣ ꯑꯩ ꯁꯃꯥꯏꯅ ꯈꯜꯂꯦ ꯑꯩꯗꯣ ꯀꯩꯅꯣ ꯇꯧꯔꯅꯤ ꯑꯩ ꯑꯩꯈꯣꯏ ꯗꯦꯟꯇꯦꯜꯕꯨꯗꯤ ꯇꯝꯅꯤꯗꯅꯦ ꯑꯩꯗꯨ ꯅꯥꯀꯟꯗ ꯑꯩ ꯑꯩ ꯁꯥꯏ ꯑꯩ ꯑꯩꯒꯤ ꯅꯥꯀꯟꯗꯒꯤ ꯄꯩꯁꯥ ꯈꯔ ꯂꯥꯛ ꯂꯥꯛꯅꯕꯅꯦ ꯑꯩꯗꯣ ꯑꯃ ꯔꯨꯗꯤ ꯑꯩ ꯀꯦꯕ ꯂꯥꯛꯑꯝꯕꯗꯣ
ꯍꯣꯏ
ꯃꯉꯣꯟꯗ ꯑꯩ ꯌꯨꯅꯤꯚꯔꯁꯤꯇꯤ ꯑꯦꯛꯖꯥꯝ ꯂꯣꯏꯔꯒ ꯑꯩꯗꯣ ꯀꯩꯅꯣ ꯇꯝꯕ ꯆꯠꯂꯅꯤ ꯃꯦꯛꯀꯞ
ꯀꯦꯕ ꯂꯥꯡꯕꯔꯣ꯫
ꯅꯠꯇꯦ ꯀꯦꯕ ꯇꯝꯕ ꯆꯠꯂꯅꯤꯕ꯫
ꯑꯗꯣ ꯀꯦꯕꯗ ꯑꯩꯈꯣꯏꯁꯦ ꯑꯦꯁꯤꯁꯇꯦꯟ ꯑꯣꯏꯅ ꯄꯨꯕꯤꯕꯕꯨ ꯌꯥꯒꯗ꯭ꯔꯣ ꯃꯣꯏꯅ꯫
ꯀꯩꯕꯥ
ꯀꯦꯕꯁꯦ ꯇꯝꯃꯅꯤꯗꯅ ꯀꯦꯕ ꯇꯝꯕ ꯂꯣꯏꯕꯒꯅꯦ ꯑꯩꯈꯣꯏꯒꯤ ꯅꯪꯁꯦ ꯑ ꯃꯥꯒꯤ ꯂꯣꯏꯅ ꯃꯥꯒ ꯂꯣꯏꯅꯅ ꯆꯠꯇꯣꯏꯔꯥ ꯅꯠꯇ꯭ꯔꯒ ꯅꯪ ꯏꯟꯗꯤꯄꯦ ꯅꯪ ꯅꯇꯣꯝꯗ ꯆꯠꯇꯣꯏꯔꯥꯕꯥ꯫
ꯑꯗꯨꯝ ꯏꯟꯗꯤꯕꯤꯖꯨꯋꯦꯜ ꯆꯠꯆꯔꯁꯨ ꯌꯥꯏꯑꯕꯀꯣ꯫ ꯑꯗꯣ ꯑꯩꯗꯤ ꯑꯃꯨꯛ ꯀꯩꯅꯣ ꯆꯠꯄꯅꯤꯅꯅꯦ ꯑꯩꯅ ꯈꯜꯂꯤꯁꯤꯅ ꯃꯉꯣꯟꯗ ꯀꯃꯥꯏ ꯍꯥꯏꯅꯤ꯫ ꯑ ꯔꯨꯗꯤ ꯃꯥꯅ ꯃꯥꯒꯤ ꯂꯨꯍꯣꯡꯕꯒꯨꯝꯕ ꯆꯠꯄꯗꯣ
ꯎꯝ
ꯑꯩꯁꯨ ꯏꯟꯁꯇꯥꯒ꯭ꯔꯥꯝꯗ ꯈꯔ ꯈꯔ ꯀꯦꯕꯒꯤ ꯊꯥꯒꯠꯄꯗꯤ ꯍꯧꯔꯅꯤꯕ ꯑꯗꯨꯒ ꯑꯩꯅ ꯇꯧꯗꯣꯏꯁꯦ ꯀꯩ ꯍꯥꯏꯇꯥꯔꯦ ꯃꯥꯒꯤ ꯀꯩꯅꯣ ꯂꯨꯍꯣꯡꯕꯒ ꯆꯠꯄꯗꯣ ꯑꯗꯨꯗ ꯃꯥꯗꯣ ꯃꯤ ꯂꯩꯇꯦꯅ ꯍꯥꯏꯔꯗꯤ ꯆꯠꯃꯤꯟꯅꯗꯣꯏꯕ
ꯑꯗꯣ ꯑꯗꯨꯒꯨꯝꯕꯒꯤ ꯑꯀꯦ ꯑꯃꯧꯒꯤ ꯄꯣꯠꯆꯩꯗꯨꯁꯨꯅꯦ ꯑꯐꯕ ꯂꯧꯁꯟꯗ꯭ꯔꯗꯤ ꯇꯥꯡꯗꯣꯏꯅꯦ ꯑꯗꯨꯁꯨ ꯄꯩꯁꯥꯗꯣ ꯀꯩꯅꯣ ꯈꯔꯗꯤ ꯆꯪꯉꯦ ꯊꯥꯗꯕ ꯑꯝꯗꯤ ꯆꯪꯗ꯭ꯔꯥ꯫
ꯍꯣꯏ ꯄꯩꯁꯥꯁꯦ ꯈꯔ ꯊꯥꯗꯗꯕꯗꯤ ꯌꯥꯔꯣꯏꯕꯀꯣ ꯊꯥꯗꯕ ꯍꯥꯏꯁꯦ ꯑꯗꯣ ꯅꯪꯅ ꯂꯨꯍꯣꯡ ꯀ-ꯅ-ꯃꯥ ꯂꯨꯍꯣꯡꯕ ꯆꯠꯄꯗ ꯑ ꯃꯇꯦꯡ ꯄꯥꯡꯕ ꯆꯠꯄꯁꯦ ꯅꯪ ꯁꯤ ꯑꯣꯏꯔꯒꯗꯤ ꯑꯃꯨꯛ ꯃꯉꯣꯟꯗꯒꯤ ꯑꯗꯨꯝ ꯈꯔ ꯁꯤꯖꯤꯟꯅ ꯌꯥꯏ
ꯍꯣꯏ ꯍꯣꯏ ꯍꯣꯏ ꯍꯥꯏꯐꯦꯠ ꯀꯥꯐꯦꯠ ꯅꯪ ꯅꯪꯒꯤ ꯃꯇꯦꯡꯗꯨꯒꯤ ꯃꯥꯅ ꯄꯤꯔꯛꯀꯗꯣꯏꯅꯤꯗꯅ꯫
ꯑꯣ ꯍꯣꯏ ꯑꯗꯨꯗ ꯃꯥꯏ ꯃꯇꯦꯡ ꯈꯔ ꯂꯧꯔꯒ ꯈꯔ ꯈꯔ ꯑ ꯀꯩꯅꯣ ꯌꯥꯎꯔꯝꯃꯒ ꯑꯩꯒꯤ ꯈꯔ ꯂꯩꯕ ꯉꯝꯃꯀꯥꯟꯗꯅ ꯑꯃꯨꯛ ꯑꯩꯒꯤꯁꯨ ꯑ ꯏꯟꯁꯇꯥꯒ꯭ꯔꯥꯝꯗꯒ ꯊꯥꯒꯠꯂꯒ ꯈꯔ ꯑ ꯃꯤ ꯃꯤ ꯈꯣꯝꯃꯦꯗꯅ ꯀꯁꯇꯃꯔ
ꯎꯝ
ꯑꯃꯥꯏꯟ ꯇꯧꯔ ꯇꯧꯒꯦꯅ ꯈꯜꯂꯤꯌꯦ꯫
ꯌꯥꯏ ꯌꯥꯏ ꯑꯗꯨꯒꯤ ꯄ꯭ꯂꯥꯟꯗꯣ ꯌꯥꯏ ꯑꯩꯗꯤꯅꯦ ꯍꯧꯖꯤꯛ ꯍꯧꯖꯤꯛ ꯄꯩꯁꯥꯁꯦ ꯅꯥꯀꯟ ꯂꯣꯝꯗꯩ ꯇꯐꯝꯁꯦ ꯄꯣꯠ ꯌꯣꯟꯕꯤ ꯅꯠꯇ꯭ꯔꯒ ꯀꯩꯅꯣ ꯀꯧꯕꯤꯗ ꯍꯦꯟꯕꯗꯤ ꯊꯣꯛꯇꯦꯕ ꯑꯩꯒꯤ ꯑꯣꯏꯅꯗꯤ ꯑ ꯃꯣꯏꯔꯥꯡꯗꯨꯗꯅꯦ ꯑꯩꯕꯨꯅꯦ ꯃꯣꯏꯒꯤ ꯀꯩꯅꯣꯒꯤ ꯁꯥꯏꯟꯇꯤꯁꯇꯨꯒꯤ ꯃꯈꯥꯗꯨꯗ ꯑꯩꯈꯣꯏꯁꯦ ꯃꯤ ꯃꯉꯥ ꯈꯟꯕꯅꯦ ꯃꯉꯥꯁꯤꯗ ꯑꯩꯁꯨ ꯌꯥꯎꯖꯔꯕ ꯑꯗꯨꯒ ꯃꯣꯏꯅ ꯄꯤꯔꯛꯏꯕ ꯂꯩꯐꯝ ꯆꯥꯐꯝ ꯅꯪꯒꯤ ꯃꯑꯣꯡ ꯃꯇꯧꯗꯣ ꯎꯔꯀꯥꯟꯗꯅꯦ ꯑꯩꯁꯦ ꯀꯩꯅꯣ ꯇꯧꯔꯛꯑꯕ ꯕꯤꯠ ꯂꯩꯔꯛꯇ꯭ꯔꯕ ꯃꯔꯝ ꯀꯩꯒꯤꯅꯣ ꯍꯥꯏꯀꯥꯟꯗ ꯃꯣꯏꯒꯤ ꯃꯣꯏꯅ ꯍꯥꯏꯁꯦ ꯂꯥꯛꯑꯅꯤ ꯂꯥꯛꯑꯒ ꯂꯩꯔꯅꯦꯕꯀꯣ ꯑꯗꯨꯒ ꯁ꯭ꯀꯨꯜꯒꯤ ꯃꯍꯩꯁꯪꯁꯤꯡꯁꯤꯗꯅꯦ ꯑꯩꯈꯣꯏꯒꯤ ꯄꯔꯤꯈꯥ ꯀꯩꯀꯥ ꯃꯆꯥ ꯃꯆꯥ ꯇꯧꯔꯒ ꯏꯁꯄꯣꯔꯠꯁꯅꯆꯤꯡꯕ ꯁꯥꯖꯦꯜꯒꯤ ꯑꯣꯏꯕ ꯀꯩꯀꯥ ꯃꯌꯥꯝ ꯆꯤꯡꯗꯣꯏꯅꯤ ꯊꯤꯝꯁꯤꯅ ꯉꯁꯥꯏꯒꯤ ꯑꯩꯈꯣꯏꯒꯤ ꯁꯉꯥꯏ ꯌꯣꯛꯈꯠꯄ ꯃꯣꯏꯔꯥꯡꯒꯤ ꯃꯣꯏꯣꯔꯥꯡꯒꯤ ꯑꯀꯣꯏꯕꯒꯤ ꯐꯤꯕꯝꯒꯤ ꯃꯇꯥꯡꯗ ꯕꯥꯏꯑꯣꯗꯥꯏꯕꯔꯁꯤꯇꯤ ꯁꯤꯒꯨꯝꯕꯒꯤ ꯀꯩꯅꯣꯁꯤꯗ ꯊꯤꯝ ꯑꯣꯏꯕꯅꯤꯅꯅꯦ ꯅꯨꯡꯗꯤ ꯅꯨꯡꯉꯥꯏꯇ ꯑꯗꯨꯏꯅꯦ ꯀ ꯀꯅꯥꯅ ꯅꯨꯡꯉꯥꯏꯅꯤ ꯍꯥꯏ ꯀꯥꯟꯗꯅꯦ ꯂꯥꯏꯔꯤꯛꯁꯦ ꯁꯦꯡꯅ ꯇꯝꯍꯧꯗꯕꯤꯗ ꯁꯨꯞꯅꯇꯒꯤ ꯒ꯭ꯔꯦꯖꯨꯋꯦꯠꯇꯪ ꯇꯝꯃꯒ ꯑꯗꯨꯝ ꯃꯌꯨꯝꯒꯤ ꯃꯤꯅ ꯄꯪꯍꯤꯡꯇ ꯍꯤꯡꯉꯨꯔꯣ ꯍꯥꯏꯗꯅ ꯊꯥꯗꯣꯔꯛꯄ ꯃꯤ ꯑꯣꯏꯔꯒꯗꯤ ꯑꯗꯨꯗ ꯂꯩꯕ ꯌꯥꯝ ꯅꯨꯡꯉꯥꯏꯅꯦꯕ ꯍꯥꯏꯕꯗꯤ ꯊꯥꯏꯂꯦꯟꯗꯒ ꯃꯈꯣꯏꯅ ꯁꯤꯅꯦꯃꯥ ꯌꯦꯡꯕ ꯃꯇꯝꯗ ꯃꯣꯏꯒꯤ ꯄꯣꯁꯇꯤꯡꯒ ꯇꯥꯔꯒ ꯅꯥꯀꯟꯗ ꯌꯥꯝꯅ ꯅꯦꯆꯔꯦꯜ ꯂꯝꯗꯒ ꯃꯣꯏ ꯃꯤ ꯑꯅꯧꯕꯒ ꯊꯦꯡꯗꯅ ꯈꯣꯠꯇꯅ ꯂꯥꯏꯐ ꯏꯁꯇꯥꯏꯜ ꯍꯥꯏꯕ ꯑꯃ ꯂꯩꯇ꯭ꯔꯥ
ꯎꯝ
ꯑꯗꯨꯃꯥꯏꯅ ꯍꯤꯡꯕꯤꯗꯣ ꯑꯣꯏꯕ ꯑꯗꯨꯗ ꯑꯩꯅ ꯑꯃꯨꯛ ꯂꯥꯏꯔꯤꯛꯁꯨ ꯑꯃꯨꯛ ꯄꯥꯗ ꯌꯥꯔꯛꯑꯣꯏꯗꯅ ꯄꯥꯔꯠ ꯇꯥꯏꯝ ꯑꯣꯏꯔꯛꯇ꯭ꯔꯦꯕ ꯑꯗꯨꯗꯤ ꯐꯨꯜ ꯇꯥꯏꯝ ꯑꯣꯏꯔꯛꯑꯦꯕ ꯑꯗꯨꯅꯅꯦ ꯑꯩꯈꯣꯏꯒꯤ ꯂꯥꯏꯔꯤꯛꯁꯦ ꯄꯥꯒꯗꯕ ꯃꯤ ꯑꯣꯏꯕꯅꯤꯅ ꯑꯩꯅ ꯃꯣꯏꯒꯤ ꯊꯕꯛꯇꯣ ꯃꯐꯝꯗꯨꯁꯨꯅꯦ ꯑꯗꯨꯝ ꯅꯨꯡꯉꯥꯏꯅꯦꯕ ꯍꯥꯏꯗꯤ ꯄ꯭ꯔꯣꯇꯦꯛꯁꯟꯁꯨ ꯐꯪꯉꯦꯕ ꯑꯗꯨꯒ ꯄꯩꯁꯥ ꯑꯗꯨꯅꯅꯦ ꯂꯤꯁꯤꯡ ꯇꯔꯥ ꯃꯉꯥꯃꯨꯛꯇꯤ ꯄꯤꯒꯦ ꯍꯥꯏꯕ ꯊꯥ ꯑꯃꯗ ꯑꯗꯣ ꯑꯥꯗ ꯂꯦꯛꯑꯒ ꯂꯩꯗꯣꯏꯅꯤ ꯑꯗꯒꯤꯗꯤ ꯑꯣ ꯑꯌꯥꯝꯕ ꯃꯇꯝꯗ ꯑꯩꯈꯣꯏꯒꯤ ꯀꯩꯀꯥ ꯔꯤꯄꯣꯠ ꯀꯩꯀꯥ ꯏꯈꯠꯄ ꯈꯣꯠꯀꯠꯄ ꯇꯧꯕꯅꯤꯅꯅꯦ ꯑꯗꯨ ꯃꯌꯥꯝꯗꯨꯒꯤ ꯑꯣꯏꯅ ꯍꯧꯖꯤꯛ ꯍꯧꯖꯤꯛ ꯑꯩꯉꯣꯟꯗ ꯑꯗꯨꯒꯤꯗꯃꯛꯇ ꯄꯨꯔꯥ ꯀꯠꯊꯣꯛꯄꯗꯨꯃꯨꯛ ꯉꯝꯃꯣꯏꯗꯕ ꯑꯌꯨꯛ ꯅꯨꯡꯗꯥꯡꯗꯨꯃ ꯄꯨꯔꯥ ꯑꯗꯨꯒꯤ ꯊꯕꯛꯇ ꯃꯥꯏ ꯑꯣꯟꯁꯤꯟꯒꯗ ꯗ꯭ꯔꯕꯅꯤꯅ ꯑꯗꯨꯅ ꯁꯦꯡꯅ ꯁꯨꯝ ꯁ꯭ꯋꯥꯏꯗ ꯊꯕꯛ ꯁꯨꯡꯐꯝ ꯐꯪꯗꯕꯤꯗ ꯂꯥꯏꯔꯤꯛꯇꯤ ꯈꯤꯇꯪ ꯍꯩꯖꯔꯒ ꯇꯥꯔ ꯂꯩꯕ ꯑꯉꯥꯡꯁꯤꯡꯒꯤꯗꯤ ꯆꯞ ꯆꯥꯏꯌꯦꯕ
ꯎꯝ
ꯑꯩꯒꯨꯝꯕꯒꯤ ꯑꯣꯏꯅꯗꯤ ꯃꯈꯥ ꯇꯥꯅ ꯑꯃꯨꯛ ꯑꯦꯛꯖꯥꯝ ꯀꯩꯀꯩꯅꯣ ꯄꯔꯤꯈꯥ ꯊꯥꯅꯤꯡꯕ ꯑꯩꯈꯣꯏꯒꯤꯗꯤ ꯌꯥꯝꯅ ꯑꯃꯨꯛ ꯇꯥꯏꯝꯗꯣ ꯗꯤꯃꯥꯟꯗꯤꯡ ꯑꯣꯏꯔꯛꯄ ꯃꯇꯝꯗꯣ ꯗꯤꯃꯥꯟꯗꯤꯡ ꯑꯣꯏꯔꯛꯄ ꯑꯗꯨꯗꯨꯅꯅꯦ ꯑꯩꯁꯦ ꯌꯥꯎꯖꯔꯔꯣꯏꯒꯦꯅ ꯍꯥꯏꯗꯣꯛꯈ꯭ꯔꯦ ꯌꯥꯝꯅꯗꯤ ꯐꯕ ꯑꯣꯄꯣꯔꯆꯨꯅꯤꯇꯤꯅꯦ ꯊꯥ ꯑꯍꯨꯝꯃꯨꯛ ꯈꯤꯇꯪ ꯌꯥꯎꯔꯨꯔꯁꯤꯔꯥ ꯑꯃꯨꯛ ꯈꯟꯗꯣꯔꯛꯑꯦ ꯍꯥꯏꯗꯤ ꯊꯥ ꯑꯍꯨꯝꯗ ꯊꯪꯅ ꯊꯪꯅꯅ ꯌꯥꯎꯔꯗꯤ ꯂꯤꯁꯤꯡ ꯇꯔꯥ ꯇꯔꯥꯃꯉꯥꯗꯣ ꯂꯦꯞꯇꯅ ꯊꯥ ꯑ ꯐꯪꯕ ꯍꯥꯏꯗꯣ ꯈꯣꯔꯁꯥꯗꯨ ꯆꯍꯤ ꯑꯃꯒꯤꯗꯤ ꯑꯣꯏꯅꯅꯤꯗꯅ
ꯎꯝ
ꯑꯗꯣ ꯑꯩꯉꯣꯟꯗꯅꯦ ꯍꯧꯖꯤꯛ ꯁꯛꯇꯤꯖꯦ ꯄꯨꯡ ꯃꯥꯡ ꯃꯥꯡꯈ꯭ꯔꯦꯕ ꯑꯃ ꯉꯁꯥꯏ ꯒꯤ ꯍꯟꯗꯛꯀꯤ ꯄꯔꯤꯈꯥꯁꯤꯗ ꯃꯥꯏ ꯄꯥꯂꯛꯇꯕꯒꯤ ꯕꯤꯠ ꯂꯣꯏ ꯍꯟꯕꯤꯗꯣ ꯑꯃꯗꯁꯨ ꯍꯟꯕꯤ ꯑꯃꯗꯁꯨ ꯍꯟꯕꯤ ꯅꯪꯗꯤ ꯑꯃꯨꯛ ꯔꯨꯗꯤꯒ ꯇꯥꯟꯅꯔꯕꯣ ꯔꯨꯗꯤꯒ ꯇꯥꯟꯅꯔꯕꯕꯥ
ꯑꯩꯅ ꯔꯨꯗꯤꯗ ꯍꯥꯏꯔꯝꯕꯅꯦ ꯃꯥꯗꯣ ꯁꯦꯞꯇꯦꯝꯕꯔꯗ ꯊꯣꯛꯂꯛꯀꯅꯤꯌꯦ ꯑꯩꯈꯣꯏꯗꯣ ꯄꯩꯈꯥ ꯂꯣꯏꯔꯒ ꯍꯣꯏ ꯀꯩꯅꯣ ꯃꯇꯝ ꯈꯔ ꯍꯥꯡꯅꯤꯕ ꯇꯞꯅꯪ ꯇꯞꯅ ꯉꯥꯡꯉꯣ ꯀꯩꯏꯝ ꯀꯥꯏꯗꯦ ꯑ ꯀꯩꯅꯣ ꯀꯃꯥꯏ ꯍꯥꯏꯅꯤ ꯃꯥꯗꯣ ꯁꯦꯞꯇꯦꯝꯕꯔꯗ ꯃꯥꯗꯣ ꯊꯣꯛꯂꯛꯀꯅꯤ ꯍꯥꯏꯌꯦꯕꯀꯣ ꯃꯄꯥꯟ ꯂꯝ ꯆꯪꯉꯨꯔꯒ ꯑꯗꯨꯗ ꯇꯝ ꯕꯅꯤ ꯑꯗꯨꯒ ꯃꯥꯁꯦ ꯍꯧꯖꯤꯛꯁꯦ ꯑ ꯃꯥꯏ ꯂꯨꯍꯣꯡꯕ ꯆꯠꯄꯗꯒ ꯄꯨꯅꯕ ꯃꯤꯁꯦ ꯂꯩꯗꯤ ꯂꯩꯇ꯭ꯔꯕꯅꯦꯕ ꯂꯩꯇꯕꯒꯤ ꯃꯥ ꯁꯨ ꯌꯥꯝ ꯀꯟꯅ ꯊꯤꯔꯤꯕꯅꯦꯕꯀꯣ ꯑꯩꯅ ꯗꯨꯗꯤ ꯑꯩ ꯇꯧꯔ ꯂꯣꯏꯔꯦꯁꯦ ꯑꯩ ꯂꯩ ꯁꯤꯕꯨ ꯅꯪ ꯍꯦꯛ ꯍꯦꯛ ꯆꯞꯄꯗ ꯂꯨꯍꯣꯡꯕꯕꯨ ꯀꯩꯅꯣꯅ ꯍꯥꯏꯔꯝꯕꯅꯦꯕ ꯑꯩ ꯑꯗꯨꯁꯨ ꯈꯔ ꯌꯥꯎ
ꯑꯗꯨ ꯌꯥꯏꯌꯦ ꯑꯗꯨꯏ ꯊꯕꯛꯇꯨ ꯌꯥꯏ
ꯌꯥꯏ ꯑꯗꯨꯅꯦ ꯍꯥꯏꯁꯦ ꯍꯣꯏ ꯈꯔ ꯇꯧꯈ꯭ꯔꯒꯦ ꯑꯗꯨꯃꯥꯏꯅ ꯅꯠꯇ꯭ꯔꯗꯤ ꯑꯩꯁꯦ ꯑꯃ ꯌꯨꯝꯗꯒ ꯑꯗꯨꯝ ꯄꯩꯁꯥ ꯍꯩꯅꯤꯡꯗꯕꯤꯗꯣ ꯍꯦ
ꯀꯃꯥꯏ ꯍꯥꯏꯅꯤꯡꯗꯣꯏꯅꯣ ꯑꯩꯈꯣꯏꯅ ꯂꯩꯔꯤꯕ ꯐꯤꯕꯝ ꯑꯗꯨꯒꯅꯦ ꯅꯪꯅ ꯑꯗꯨ ꯆꯠꯄ ꯍꯥꯏꯗꯣ ꯅꯨꯡꯇꯤꯒꯤꯗꯤ ꯆꯠꯂꯛꯑꯣꯏꯗꯅ
ꯆꯠꯂꯛ ꯑꯣꯏ
ꯑꯗꯨꯅꯁꯨ ꯌꯥꯝ ꯀꯥꯟꯅꯗꯣꯏꯅꯦꯕ ꯅꯪꯉꯣꯟꯗ ꯑꯗꯨꯒ ꯑꯩꯅ ꯍꯥꯏꯅꯤꯡꯉꯤꯁꯦ
ꯎꯝ
ꯉꯁꯥꯏꯒꯤ ꯂꯥꯏꯔꯤꯛ ꯄꯥꯕꯗ ꯂꯥꯏꯔꯤꯛꯀꯤ ꯃꯇꯝ ꯗꯣ ꯃꯣꯏꯅ ꯂꯧꯁꯟꯗꯕꯗꯣ ꯑꯗꯨ ꯑꯗꯨꯒꯨꯝꯕ ꯊꯕꯛꯅꯦꯕ ꯑꯩꯅ ꯊꯤꯔꯛꯏꯁꯤꯁꯨ ꯅꯪꯒꯤꯗꯤ ꯆꯞ ꯆꯥꯔꯦꯕ ꯑꯗꯨꯅ
ꯎꯝ ꯑꯔꯥꯏꯅ ꯑꯩ ꯑꯗꯨꯅ ꯑꯗꯥꯢꯅ ꯑꯣꯏꯅ ꯇꯔꯒꯦꯅ ꯈꯜꯂꯤ ꯏꯕꯦꯝꯃ ꯈꯪꯗꯦ ꯌꯥꯝ ꯋꯥꯏ ꯏꯕꯦꯝꯃ ꯋꯥꯈꯟꯖꯦ ꯈꯟ ꯈꯟꯕꯗꯁꯨ
ꯑꯩꯒꯤ ꯑꯣꯏꯅꯗꯤ ꯂꯝ ꯈꯤꯇꯪ ꯂꯩꯔꯝ ꯇꯥꯔꯗꯤꯅꯦ ꯑꯩꯁꯦ ꯌꯦꯟꯁꯦ ꯂꯣꯏꯔꯒ ꯌꯦꯟꯒ ꯉꯥꯅꯨꯒ ꯑꯅꯤꯃꯛ ꯂꯣꯏꯁꯟꯒꯦ
ꯑꯗꯨꯒ ꯐꯤꯕꯝ ꯆꯥꯔꯗꯤ ꯑꯣꯛꯐꯧ ꯂꯣꯏꯒꯦ ꯈꯟꯕꯅꯦ ꯑꯗꯣ ꯌꯥꯗꯦꯕ ꯑꯗꯣ ꯍꯧꯖꯤꯛꯁꯦ ꯌꯦꯟꯁꯦ ꯑꯃꯨꯛ ꯑꯩꯈꯣꯏꯅ ꯏꯁꯥ ꯇꯣꯡꯖꯅꯕ ꯌꯣꯟ ꯌꯣꯛꯀꯦ ꯍꯥꯏ ꯇꯥꯔꯒꯗꯤ ꯈꯤꯇꯪ ꯌꯥꯝꯅ ꯌꯣꯛꯇ ꯌꯥꯗꯦꯕ ꯕꯣꯏꯂꯔꯁꯦ ꯃꯉꯥ ꯇꯔꯨꯛ ꯌꯣꯛꯑꯒ ꯒ ꯑꯗꯨꯗꯤ ꯌꯨꯝꯒꯤ ꯀꯩꯀꯩꯗꯣ ꯄꯪꯄꯤ ꯄꯤꯖꯔꯒ ꯑꯗꯨꯗꯤ ꯌꯨꯝꯒꯤ ꯌꯣꯛꯄꯒ ꯆꯞ ꯃꯥꯟꯅꯗ꯭ꯔꯥ
ꯎꯝ
ꯑꯗꯨꯅ ꯑꯩꯅ ꯌꯣꯛꯀꯦ ꯌꯣꯛꯑꯗꯤ ꯌꯦꯅꯥꯎ ꯃꯌꯥꯝ ꯑꯃ ꯌꯦꯅꯥꯎ ꯆꯥꯝꯃꯃꯨꯛꯀ ꯌꯣꯛꯑꯒ ꯌꯦꯟꯁꯤꯡꯗꯣ ꯐꯖꯅ ꯀꯨꯞꯅ ꯁꯦꯟꯅꯔꯒ ꯇꯧꯒꯗꯕꯗꯣ ꯃꯐꯝ ꯂꯩꯇꯕ ꯃꯐꯝ ꯍꯥꯏꯁꯦ ꯄꯨꯔꯥ ꯇꯥꯏꯠ ꯐꯖꯅ ꯄꯨꯔꯥ ꯆꯤꯜꯂꯦꯕ ꯌꯥꯝꯅ ꯑꯩꯈꯣꯏ ꯌꯨꯝ ꯖꯦ ꯅꯪ ꯍꯥꯏꯐꯦꯠ ꯀꯐꯦꯠ ꯂꯥꯛꯑꯝꯃꯦꯗꯅ
ꯑꯣ ꯎꯝ ꯑꯗꯣ ꯑꯗꯨꯒꯨ
ꯈꯣꯏꯒꯤꯗꯤꯗꯨꯝ ꯕꯦꯔꯟꯗꯥ ꯑꯣꯏꯔꯒ ꯀꯥ ꯌꯧꯔꯦꯕ ꯗꯣꯂꯥꯟ ꯃꯊꯛꯇ ꯌꯣꯛ ꯇꯧꯗꯨꯁꯨ ꯅꯨꯡꯁꯥ ꯅꯨꯡꯁꯤꯠ ꯌꯥꯝ ꯀꯟꯕꯅꯤꯅ ꯑꯗꯒꯤꯗꯤ ꯍꯧꯖꯤꯛꯇꯤ ꯕꯣꯝ ꯇꯣꯞ ꯄꯥꯛ ꯀꯥꯞꯅꯕꯅꯤꯅꯅꯦ ꯏꯔꯥꯡ ꯇꯧꯕꯒꯤ ꯃꯈꯣꯟꯁꯨ ꯇꯥꯔꯒ ꯃꯣꯏ ꯑꯦꯇꯦꯛ ꯂꯥꯛꯀꯗꯧꯕꯗꯨꯒꯤ ꯈꯜꯂꯒ ꯑꯩꯅꯅꯦ ꯌꯣꯛꯇ꯭ꯔꯕ ꯑꯃꯨꯛ ꯄꯥꯝꯗꯤ ꯌꯥꯝ ꯀꯣꯛ ꯄ꯭ꯂꯥꯟꯁꯦ ꯌꯥꯝꯅ ꯁꯤꯜꯂꯤꯗ ꯀꯣꯛꯁꯤꯗꯅꯦ ꯑꯁꯥ ꯌꯥꯝ ꯊꯥꯒꯠꯂꯦ ꯑꯣꯏꯗꯕꯒꯤ ꯋꯥꯅꯤ
ꯑꯗꯨꯒ ꯌꯦꯟ ꯍꯥꯏꯁꯤꯗꯁꯨ ꯅꯥꯒꯜꯂꯒ ꯊꯤꯒꯟꯕꯁꯨ ꯌꯥꯎꯋꯤꯗꯅ ꯅ ꯅꯥꯟꯅ ꯖꯗꯤꯒꯦ ꯃꯥꯥꯛꯦꯕ꯭ꯔ ꯗꯦ
ꯃꯥꯅꯦ ꯌꯦꯟꯁꯦ ꯆꯥꯝꯃ ꯂꯣꯏꯕꯗ ꯆꯥꯝꯃ ꯑꯃ ꯍꯤꯡꯅꯤꯗꯤ ꯀ